ꯑꯣ
ꯑꯦ ꯀꯥꯡ ꯆꯤꯛꯄ꯭ꯔꯣ ꯀꯩꯅꯣ ꯑꯩꯁꯦ
ꯀꯩꯅꯣ ꯍꯧꯖꯤꯛ ꯄꯨ ꯀꯥꯡꯗꯦꯁꯤꯕꯣ
ꯑꯦ ꯀꯥꯡꯕꯨ ꯃꯇꯝ ꯂꯩꯕ꯭ꯔꯥ
ꯃꯇꯝ ꯂꯩ
ꯂꯩꯇꯦ
ꯂꯩꯀꯣ ꯂꯩꯀꯣ ꯅꯤꯡꯪꯊꯝ ꯊꯥꯗ ꯀꯥꯡ ꯊꯣꯛꯇꯦ
ꯊꯣꯛꯏ
ꯊꯣꯛꯇꯦ ꯃꯣꯠꯄꯩ ꯊꯣꯛꯄꯅꯦꯗꯤ
ꯅꯣꯏ ꯃꯅꯥꯛꯇꯅ ꯍꯦꯟꯅ ꯌꯥꯝꯃꯝꯃꯅꯤ ꯑꯗꯨꯕꯨꯗꯤ
ꯅꯪꯁꯦꯅꯗꯥꯎꯗꯤ ꯗꯥꯎꯗꯤ ꯇꯨꯡ ꯌꯦꯡꯉꯦꯕ ꯋꯥ ꯍꯥꯏꯕꯁꯦ ꯗꯥꯎ ꯌꯦꯡꯉꯒ ꯋꯥ ꯉꯥꯡꯉꯦꯕ ꯅꯣꯛꯅꯤꯡꯉꯦ ꯍꯥꯏꯕ ꯑꯩꯗꯤ
ꯋꯥꯈꯜꯗ ꯑꯐꯕꯇ ꯈꯜꯂꯨ ꯐꯠꯇꯕ ꯃꯤꯉꯣꯟꯗ ꯈꯟꯕꯁꯦ ꯐꯠꯇꯕꯅꯦ
ꯅꯪꯅ ꯗꯥꯎ ꯍꯦꯛꯇ ꯌꯦꯡꯊꯣꯛꯑꯦꯕ
ꯑꯐꯕ ꯈꯟꯂꯨ ꯑꯐꯕ ꯈꯟꯕ ꯇꯝꯃꯨ
ꯑꯦ ꯍꯖꯜꯂ ꯍꯥꯏꯖꯜꯂꯥ
ꯎꯝ ꯐ ꯐꯠꯇꯕ ꯈꯜꯂꯗꯤ ꯍꯌꯦꯡ ꯋꯥꯏ ꯍꯅꯨꯕ ꯐꯥꯎꯕꯗ ꯃꯤꯅ ꯅꯨꯡꯁꯤꯔꯨꯔꯣꯏꯃꯤ ꯅꯪꯕꯣ ꯑꯩꯈꯣꯏꯗꯤ ꯑꯐꯕ ꯈꯛꯇꯅꯦ ꯈꯜꯂꯤꯁꯦ
ꯑ ꯐꯕ ꯋꯥꯠꯇ ꯅ ꯈꯜꯅꯤꯁ ꯑꯩꯅ ꯅꯪ ꯐꯠꯇꯦꯗꯤ ꯍꯥꯏꯗꯤ ꯐꯠꯇꯕ ꯈꯜꯂꯦ ꯍꯥꯏꯗꯤ
ꯑꯗꯣ ꯑꯩꯗꯤ ꯃꯤꯉꯣꯟꯗ ꯀꯩꯅꯣ
ꯀꯔꯤ ꯇꯧꯔꯒꯦ
ꯀꯩꯝ ꯇꯧꯗꯦ
ꯌꯥꯝ ꯇꯨꯝꯅꯤꯡꯉꯦꯕ ꯏꯆꯦꯕꯣ
ꯇꯨꯝꯅꯤꯡ ꯇꯨꯝꯕ ꯃꯇꯝ ꯈꯔ ꯂꯩꯔꯤꯀꯥꯟꯗ ꯍꯤꯞ ꯍꯧꯧꯔ ꯖꯤꯔꯥꯅ ꯇꯧꯕꯅꯤꯗ ꯌꯥꯝ ꯀꯟꯅ ꯇꯨꯝꯅꯤꯡꯕꯗꯤ ꯇꯨꯝꯕ ꯌꯥꯗꯦꯃꯤ ꯅꯪꯕꯨ ꯍꯧꯖꯤꯛ ꯀꯥꯟꯅꯩ ꯀꯔꯤꯒꯤꯅꯣ ꯈꯪꯗꯦ ꯍꯣꯔꯦꯟꯗꯤ ꯇꯨꯝ ꯑꯅꯧ ꯑꯃꯨꯕ ꯎꯞꯄ ꯇꯨꯝꯃꯅꯦ
ꯁꯛꯇꯒ ꯑꯃꯨꯛ ꯎꯞꯁꯜꯂꯨ ꯎꯞꯁꯜꯂꯨ ꯎꯞꯁꯜꯂꯨ ꯁꯜꯂ ꯇꯨꯝ ꯊꯣꯛ ꯑꯣ
ꯍꯣꯔꯦꯟ ꯑꯅꯧ ꯑꯃꯨꯕ ꯎꯕꯒ ꯋꯥꯏꯈꯨ ꯃꯥꯅ ꯀꯩ ꯇꯨꯝꯒꯦ ꯍꯣꯔꯦꯟꯗꯤ
ꯇꯨꯝꯕ ꯌꯥꯕ꯭ꯔꯥ ꯍꯡꯒꯤ
ꯃꯁꯥ ꯃ ꯇ ꯑꯣꯗ ꯍꯥꯏꯒꯤꯠꯇ ꯑꯣꯦ
ꯑꯩꯈꯣꯏꯗꯤ ꯍꯥꯏꯕꯅꯤ
ꯍꯥꯏ ꯄꯅꯤ ꯍꯥꯏ ꯄꯅꯤ
ꯃꯤꯁꯦ ꯏꯁꯥ ꯏꯊꯟꯇ ꯊꯥꯒꯠꯄꯁꯦ ꯐꯠꯇꯦꯕ ꯑꯊꯤ ꯑꯗꯤ ꯏꯁꯥ ꯏꯊꯟꯇ ꯑꯗꯨꯝ ꯎ ꯍꯥꯏ ꯍꯥꯏ ꯍꯥꯏꯔꯒ ꯑ ꯍꯌꯦꯡꯋꯥꯣꯏ ꯊꯦꯡꯅꯔꯀꯥꯟꯗ ꯃꯃꯥꯅ ꯉꯥꯡꯖꯔꯤꯁꯤꯒ ꯃꯥ ꯃꯁꯛ ꯌꯦꯡꯕꯗꯨꯒ ꯌꯥꯝ ꯆꯠꯅꯗꯦ ꯀꯥ ꯍꯥꯏꯅ
ꯑꯁ ꯑꯁ ꯅꯍꯥꯁꯦ ꯑꯁ ꯑꯩ ꯅꯍꯁꯨ ꯀꯩꯗꯧꯔꯤꯒꯦ ꯏ ꯇꯔꯦ
ꯑꯦ ꯀꯩꯝ ꯄ ꯀꯥ ꯀꯅꯣ
ꯃꯁꯥ ꯃꯇꯣꯝꯗ ꯊꯥꯒꯠꯄꯒꯤ ꯋꯥꯅꯦꯕ ꯁꯤꯗꯤ
ꯑꯩ ꯏꯁꯥ ꯏꯊꯟꯇ ꯍ ꯊꯥꯒꯠꯄ ꯍꯩꯇꯦ ꯃꯤꯅ ꯊꯥꯒꯠ ꯃꯤꯅ ꯊꯥꯒꯠꯄꯤꯕꯗꯨꯅꯦ ꯃꯒꯨꯟꯗꯤ
ꯏꯁꯆꯗꯤ ꯁꯇꯩ ꯐꯖꯩꯗ
ꯏꯁꯥ ꯏꯊꯟꯗ ꯀꯥꯔꯤꯍꯤ ꯎ
ꯍꯅꯨꯃꯥꯟꯒꯤ ꯃꯁꯨ ꯅꯨꯄꯤꯅꯤꯗꯥ
ꯃꯁꯨꯁꯨ ꯂꯩꯔꯕ ꯑꯣꯏꯔꯦ ꯑꯩꯗꯤ ꯈꯪꯗꯦꯅꯦ ꯅꯣꯏ ꯑꯩ ꯁꯥꯎꯕ ꯍꯩꯇꯦ ꯑꯩꯗꯤ ꯃꯇꯝ ꯈꯤꯕꯤꯛꯇ ꯑꯩ ꯑꯩꯈꯣꯏꯗꯤ ꯅꯣꯛꯇꯅ ꯏꯪ ꯇꯞꯇꯅ ꯂꯩꯕ ꯃꯤꯗꯥꯅꯤꯗ ꯑꯩꯈꯣꯏꯗꯤ
ꯁꯥꯎꯅꯕ ꯑꯩ ꯍꯩꯗ ꯃꯤ ꯁꯥꯎꯕ ꯁꯥꯎꯍꯟꯕ ꯌꯥꯝ ꯍꯩꯌꯦ ꯑꯩꯁꯦ ꯑꯩꯒꯤ ꯏꯁꯄꯤꯁꯦꯜꯂꯤꯇꯤ ꯍꯥꯏꯔꯗꯤꯀꯣ ꯃꯤ
ꯑꯗꯨꯕꯨꯗꯤ ꯃꯕꯨꯛ ꯐꯠꯇꯕ ꯃꯤꯒꯤ ꯍꯧꯅ ꯁꯥꯅꯤ ꯀꯩꯅꯣ
ꯑꯁ ꯍꯣꯏꯅꯦ ꯍꯣꯏ ꯑꯁ
ꯃꯕꯨꯛ ꯐꯠꯇꯕ ꯃꯤꯗꯤ ꯑꯗꯨꯅꯦꯇꯣ ꯍꯧꯔꯦ ꯇꯣ ꯑꯗꯨꯝ ꯈꯪꯉꯗꯝꯅꯦ ꯑꯗꯨꯝ ꯀꯨꯏꯗꯕꯅꯦ ꯑꯗꯨꯝ ꯈꯪꯗꯣꯛꯄꯅꯦꯃꯤ
ꯍꯥꯏꯖꯜꯂꯣ ꯍꯥꯏꯖꯜꯂꯣ
ꯍꯦꯔꯥ ꯍꯥꯏꯔꯛꯑꯣ ꯅꯪ ꯀꯩꯀꯩ ꯍꯥꯏꯅꯤꯡꯉꯤ ꯍꯥꯏꯔꯛꯑꯣ ꯍꯥꯏꯔꯛꯑꯣ ꯅꯪ ꯀꯩꯀꯩ ꯍꯥꯏꯅꯤꯡꯉꯤ ꯍꯥꯏꯔꯛꯑꯣ
ꯑ ꯀꯅꯥꯒꯤ ꯀꯅꯥꯒꯤ ꯈꯣꯡꯕꯥꯟ ꯀꯣꯠꯂꯤ ꯍꯦꯛꯇ ꯂꯩꯔꯝꯃꯤ ꯀꯅꯥꯒꯤ ꯄꯨꯈ꯭ꯔꯤ ꯁꯦꯡꯉꯤ ꯍꯦꯛꯇ ꯌꯥꯎꯔꯝꯃꯤ ꯂꯩꯕꯥꯛ ꯇꯧꯔꯦ ꯍꯦꯛꯇ ꯌꯧꯔꯝꯃꯤ ꯑꯩꯒꯤ ꯑꯩꯒꯤ ꯃꯔꯝꯗ ꯑꯩꯒꯤ ꯃꯔꯝꯗ ꯍꯪꯉꯨꯔꯗꯤ ꯑꯗꯨ ꯍꯥꯏꯔꯛꯀꯅꯦꯕ ꯃꯤꯅ ꯍꯥꯏꯕ
ꯅꯪꯁꯦ ꯑꯩ ꯆꯤꯡꯅꯔꯛꯇꯧꯔꯦꯕꯣ
ꯀꯩꯅꯣ
ꯍꯧꯖꯤꯛ ꯍꯥꯏ ꯅꯪꯅ ꯍꯥꯏꯔꯝꯃꯤꯕ ꯗꯥꯏꯂꯣꯛ ꯃꯌꯥꯝꯗꯣ ꯅꯪ ꯑꯣꯏꯔꯝꯗꯅꯕ
ꯑꯁ ꯑꯩꯗꯤꯅꯦ ꯍꯣꯏ
ꯎꯝ
ꯀꯅꯥꯒꯤ ꯈꯣꯡꯕꯥꯟ ꯈꯪꯗꯦ ꯍꯦꯛꯇ ꯁꯦꯡꯉꯝꯃꯤ ꯄꯨꯈ꯭ꯔꯤ ꯁꯦꯡꯉꯝꯃꯤ ꯍꯦꯛꯇ ꯌꯥꯎꯔꯝꯃꯤ
ꯎꯝ
ꯀꯣ ꯂꯩꯉꯣꯏ ꯇꯧꯔꯝꯃꯤ ꯍꯦꯛꯇ ꯌꯥꯎꯁꯜꯂ ꯂꯩꯔꯝꯃꯤ ꯍꯥꯏꯗꯣ ꯑꯈꯣꯏ ꯂꯩꯀꯥꯏ ꯃꯤ ꯃꯌꯥꯝꯅ ꯑꯩꯉꯣꯟꯗ ꯍꯦꯛꯇ ꯍꯥꯏꯔꯛꯀꯅꯤ ꯑꯗꯨꯝꯕꯗꯣ
ꯅꯪꯁꯦ ꯊꯕꯛ ꯌꯥꯝ ꯐꯕꯩ ꯇꯥꯏꯞꯇ ꯅꯪꯁꯨ ꯀꯣꯏ ꯀꯣꯏꯔꯒ ꯅꯁꯥꯅꯊꯟꯇ ꯊꯥꯡꯒꯠꯄ ꯋꯥꯅꯤꯅꯦ ꯊꯥꯒꯠꯄ ꯊꯒꯠ ꯊꯥꯒꯠꯂꯤ
ꯄꯔꯅꯦꯃꯤ ꯑꯈꯣꯏꯁꯦ
ꯑꯩꯗꯤꯕꯀꯣ
ꯄ꯭ꯔꯨꯐ ꯊꯥꯔꯛ ꯎꯔ ꯄ꯭ꯔꯨꯐ
ꯏꯁ
ꯄ꯭ꯔꯨꯐ ꯂꯩꯀꯣ ꯌꯥꯝ ꯊꯤ ꯂꯩ ꯄ꯭ꯔꯨꯐ
ꯅꯪ ꯄ꯭ꯔꯨꯐ ꯎꯠꯄ ꯌꯥꯝꯅ ꯊꯧꯅꯥ ꯐꯕ꯭ꯔꯥ ꯅꯍꯥꯟ ꯅꯪ ꯊꯥꯔꯛꯄꯗꯣ ꯑꯩ ꯌꯦꯡꯒ ꯅꯣꯛꯄꯗ ꯁꯤꯒꯦ ꯇꯧꯏꯀꯣ
ꯀꯩꯅꯣ ꯀꯔꯝꯕꯅꯣ
ꯀꯔꯤ ꯅꯪ ꯀꯥꯎꯁꯟꯅꯒꯅꯨ ꯁꯤꯗꯩꯗ
ꯑꯣ
ꯀꯗꯥꯏ ꯀꯗꯥꯏꯗꯕꯨ ꯄꯨꯔꯒ ꯆꯠ ꯂꯤꯅꯣ ꯍꯥꯏꯕꯅꯤꯗ ꯅꯪꯕꯨ ꯑꯗꯨꯕꯨ ꯆꯥꯛ ꯆꯥꯕꯗꯁꯨ ꯃꯅꯤꯡ ꯃꯃꯥꯡ ꯆꯠꯄꯗꯁꯨ ꯑꯗꯨ ꯄꯨꯔꯒ ꯆꯠꯂ ꯑꯗꯨꯝ ꯌꯦꯞꯄꯒ ꯂꯩꯔꯕ꯭ꯔꯥ ꯍꯥꯏꯕꯅꯤꯗ
ꯅꯠꯇꯦ ꯑꯩꯗꯤ ꯑꯩꯒꯤ ꯐꯣꯟꯗꯅꯦ ꯂꯣꯏ ꯊꯝꯃꯦꯕ ꯑꯩꯒꯤ ꯗꯣꯀꯨꯃꯦꯟ ꯃꯌꯥꯝꯁꯦ ꯑꯗꯨꯝ ꯂꯣꯏ ꯊꯝꯃꯦꯕ ꯄꯥꯁꯄꯣꯠ ꯈꯪꯗꯦ ꯑꯩꯒꯤ ꯁꯤꯛꯅꯦꯆꯔ ꯈꯪꯗꯦ ꯑꯩꯒꯤ ꯃꯥꯛ ꯁꯤꯠ ꯀꯩꯀꯥ ꯇꯦꯟ ꯇꯨꯋꯦꯜꯞ ꯒ꯭ꯔꯦꯖꯨꯋꯦꯁꯟꯒꯤ ꯀꯩꯒꯤ ꯂꯣꯏ ꯅꯝꯃ ꯊꯝꯃꯦꯕ ꯑꯩꯗꯤ ꯑꯗꯨꯒ ꯊꯕꯛ ꯑꯦꯄ꯭ꯂꯥꯏ ꯇꯧꯕꯤꯈꯤꯕ ꯃꯌꯥꯝꯒꯤꯁꯨ ꯑꯩꯗꯤ ꯐꯣꯇꯣ ꯂꯣꯏ ꯅꯝꯃ ꯊꯝꯃꯦꯕ ꯑꯥ ꯑꯈꯣꯏ ꯂꯩꯀꯥꯏꯒꯤ ꯎꯡ ꯏꯌꯥꯝꯕ ꯑꯃꯅ ꯑꯗꯨꯃꯥꯏ ꯍꯥꯏꯕꯤꯔꯝꯕꯅꯦ ꯃꯥꯅ ꯁꯨꯃꯥꯢ ꯇꯧ ꯈꯣꯠꯂꯣ ꯑꯗꯨ ꯀꯣꯃꯦꯟꯗꯣ ꯃꯤꯅ ꯍꯦꯛꯇ ꯍꯧꯖꯤꯛꯇꯤ ꯗꯤꯖꯤꯇꯦꯜ ꯃꯇꯝꯅꯤꯅ ꯍꯦꯛꯇ ꯃꯤꯅ ꯅꯤꯔꯛꯄ ꯃꯇꯝꯗ ꯅꯪ ꯆꯦꯗ ꯑꯗꯨꯝ ꯄꯨꯔ ꯆꯠꯄ ꯁꯔꯨꯛꯄꯨꯗꯤ ꯑꯗꯨꯗ ꯊꯥ ꯊꯥꯒ ꯇ ꯑꯗꯨꯗ ꯑꯗꯨꯝ ꯊꯝꯃꯨ ꯅꯪ ꯐꯣꯇꯣꯗꯣ ꯀꯥꯞꯄꯒ ꯅꯪ ꯃꯦꯜꯗ ꯊꯥꯒꯠꯂ ꯊꯝꯃꯣ ꯍꯥꯏꯕꯅꯦ ꯑꯗꯨꯒꯥꯟꯗ ꯑꯩꯒꯤ ꯐꯣꯇꯣ ꯑꯗꯨꯝ ꯅꯝꯃ ꯊꯝꯕ ꯑꯗꯨꯏꯅꯤꯗ
ꯑꯗꯨꯒꯤꯔꯥ ꯅꯪ ꯁꯠ ꯁꯠ ꯁꯠ ꯁꯠ ꯇꯧꯊꯣꯔꯛꯏꯗꯣ
ꯍꯣꯏ ꯑꯗꯩ ꯄꯥꯁꯄꯣꯠ ꯊꯥꯔꯛꯑꯣ ꯍꯥꯏꯁꯨ ꯄꯥꯁꯄꯣꯠ ꯑꯗꯨꯝ ꯗꯥꯏꯔꯦꯛꯅꯦ ꯊꯥꯔꯛꯇꯣꯏꯁꯦ
ꯃꯩꯕꯦꯝꯃ ꯍꯥ ꯍꯥ ꯍꯥ ꯍ
ꯁꯤꯒꯅꯦꯆꯔ ꯊꯥꯔꯛ ꯑꯣ ꯍꯥꯏꯖꯨ ꯗꯥꯏꯔꯦꯛ ꯇꯥꯛ ꯃꯥꯛ ꯁꯤꯠ ꯇꯦꯟ ꯇꯤꯌꯦꯞ ꯒꯔ꯭ꯦꯖꯨꯌꯦꯁꯟ ꯒꯤ ꯇꯛ ꯊꯥꯔꯛꯇꯣꯏꯅꯦ ꯑꯗꯣ ꯀꯝꯄꯨꯇꯔ ꯇ꯭ꯔꯤꯄꯜ ꯁꯤꯒꯤ ꯇꯥꯛ ꯊꯥꯔꯛꯑꯣ ꯍꯥꯏꯖꯨ ꯊꯥꯔꯛꯇꯣꯏꯅꯦ
ꯎꯝ
ꯑꯗꯨꯒ ꯕꯣꯜꯒꯤ ꯁꯥꯔꯇꯤꯐꯤꯀꯦꯠ ꯕꯣꯜꯒꯤ ꯁꯥꯔꯇꯤꯐꯤꯀꯦꯠ ꯊꯥꯔꯛꯑꯣ ꯍꯥꯏꯔꯖꯨ ꯇꯥꯛ ꯊꯥꯔꯛꯇꯣꯏꯅꯦ
ꯎꯝ ꯅꯨꯄꯤꯒꯤ ꯐꯣꯇꯣ ꯊꯥꯔꯛꯑꯣ ꯍꯥꯏꯕꯗꯤ
ꯑꯁ ꯅꯨꯄꯤꯗꯤ ꯈꯔ ꯋꯥꯅꯤꯌꯦ
ꯏꯁ ꯁꯁ ꯑꯩꯕꯨ ꯏꯁꯥ ꯅꯨꯡꯉꯥꯏꯔꯛꯇꯦꯍꯦ ꯑꯔꯨꯝ ꯍꯧꯒꯦ ꯇꯧꯋꯦ
ꯍꯍ ꯑꯁꯦꯡꯕ ꯍꯥꯏꯕꯅꯤ ꯅꯨꯄꯤꯒꯤꯗꯤ ꯈꯔ ꯋꯥꯔꯛꯀꯅꯤ
ꯎꯝ ꯑꯗ ꯑꯦ ꯅꯪ ꯅꯨꯄꯤꯗ ꯀꯔꯝꯕ ꯃꯤꯗꯥ ꯄꯥꯝꯃꯦ ꯍꯥꯏꯔꯣ ꯍꯨꯖꯤꯛ ꯑꯩ ꯊꯤꯕꯤꯔꯛꯀꯦ
ꯑꯩꯒꯤꯗꯤꯅꯦ ꯑꯁ ꯍꯥꯏꯕꯨꯗꯤ ꯍꯥꯏꯅꯤꯡꯗꯦꯕꯨ
ꯀꯥꯔꯤꯒꯤ
ꯑꯅꯨꯄꯤꯗꯅꯦ ꯑꯩꯗꯤ ꯌꯥꯝ ꯄꯥꯕꯁꯨ ꯄꯥꯝꯗꯦ ꯌꯥꯝ ꯅꯣꯏꯕꯁꯨ ꯄꯥꯝꯗꯦ ꯈꯔ ꯕꯨꯨꯞ ꯕꯨꯨꯞ ꯂꯥꯎꯕꯗꯣ
ꯎꯝ ꯑꯣ ꯅꯆꯦ ꯑꯩꯈꯣꯏꯒꯤ ꯁꯥꯏꯖ ꯅꯆꯦ ꯑꯩꯈꯣꯏꯒꯤ ꯆꯥꯡꯁꯦ ꯆꯞ ꯆꯥꯔꯦ ꯍ ꯍꯤ ꯍꯤ
ꯂꯦ ꯍꯥꯏꯖꯜꯂꯦ ꯍꯥꯏꯖꯜꯂꯣ ꯍꯥꯏꯖꯤꯅꯤ
ꯑꯣ ꯍꯥꯏꯔꯛꯑꯣ ꯃꯛ
ꯏꯗꯣ ꯍꯥꯏꯠ ꯇꯨꯁꯨ ꯌꯥꯝ ꯇꯤ ꯅꯦꯝꯕ ꯄꯥꯝꯗꯦ ꯈꯤꯇꯪ ꯑꯗꯨꯝ ꯐꯥꯏꯚ ꯄꯣꯏꯟ ꯐꯣꯔ ꯐꯥꯏꯚ ꯄꯣꯏꯟ ꯐꯥꯏꯚ ꯄꯣꯏꯟ ꯊ꯭ꯔꯤꯗꯒꯤ ꯐꯥꯏꯚ ꯄꯣꯏꯟ ꯐꯥꯏꯚ ꯑꯁꯤ ꯔꯦꯟꯖꯇ ꯂꯩꯔꯗꯤ ꯑꯗꯨꯝ ꯌꯥꯔꯦ
ꯁꯁ ꯀꯝꯗꯧꯋꯤ ꯑꯩꯒ ꯆꯞ ꯃꯥꯟꯅꯔꯦ ꯑꯥ ꯍꯥꯏꯔꯛꯑꯣ ꯁꯁ ꯍ ꯍ ꯍ ꯍꯍ ꯃꯈꯥ ꯇꯥꯎꯋꯣ ꯑꯣ ꯍ
ꯑꯍ ꯍ ꯑꯩ ꯑꯩ ꯍꯥꯏꯅꯤꯡꯗ꯭꯭ꯔꯦꯗ ꯑꯩ ꯍꯥꯏꯅꯤꯡꯗ꯭ꯔꯦ
ꯆꯥꯛ ꯍꯤꯟꯖꯥꯡ ꯊꯣꯡꯕ ꯐꯖꯅ ꯊꯣꯡ ꯊꯥꯛꯄ ꯍꯩꯕ ꯑꯗꯨꯒꯨꯝꯕ ꯃꯤꯗꯨꯁꯨ ꯄꯥꯝꯕ꯭ꯔꯥ ꯅꯨꯄꯤ ꯑꯃ ꯑꯣꯏꯅ
ꯆꯥꯛ ꯌꯦꯟꯖꯥꯡ ꯊꯣꯡꯕ ꯑꯗꯣꯝ ꯃꯦꯟ ꯑꯣꯏꯅ ꯍꯋꯥꯏ ꯊꯣꯡꯕ ꯍꯩꯕ ꯅꯨꯄꯤ
ꯑꯥ ꯑꯁ ꯐꯖꯅ ꯍꯩꯕꯅꯤꯍꯦ ꯑꯈꯣꯏꯗꯤ ꯅꯪ ꯅꯪ ꯍꯍ ꯍ ꯍ
ꯍꯤ ꯍꯤ ꯍꯥ ꯍꯥ ꯍꯍ ꯍꯥꯏꯔꯛꯑꯣ ꯍꯥꯏꯔꯛꯑꯣ ꯃꯈꯥ ꯇꯥꯎ ꯅꯆꯦ ꯇꯥꯔꯤ ꯃꯈꯥ ꯇꯥꯎ
ꯑꯗꯨꯒꯅꯦ ꯌꯥꯝ ꯐꯤꯡꯕ ꯅꯨꯄꯤꯁꯨ ꯄꯥꯝꯗꯦ
ꯑꯥ ꯑꯥ ꯑꯥ ꯑꯥ ꯑꯥ
ꯈꯔ ꯃꯣꯟ ꯃꯣꯟꯔꯒ ꯈꯤꯇꯪ ꯂꯩꯗꯅ
ꯑꯡ
ꯏꯒꯣꯏꯁꯇꯤꯛ ꯑꯥ ꯑꯗꯣ ꯏꯒꯣꯏꯁꯇꯤꯛꯁꯨ ꯄꯥꯝꯗꯦ ꯏꯒꯣ ꯌꯥꯝ ꯋꯥꯡꯕ ꯅꯨ ꯄꯤ ꯄꯥꯝꯗꯦ ꯍꯣꯏ ꯏꯒꯣ ꯍꯥꯏꯕꯗꯤ ꯂꯩꯒꯗꯕꯅꯤ ꯂꯣꯏ ꯂꯩꯕ ꯉꯥꯛꯇꯅꯤ ꯃꯤ ꯃꯤ ꯍꯥꯏꯕꯗꯤ ꯑꯗꯣ ꯏꯒꯣ ꯊꯤ ꯋꯥꯡꯉ ꯀꯩꯅꯣ ꯇꯧꯕꯗꯣ ꯑꯗꯨꯁꯨ ꯄꯥꯝꯗꯦ ꯑꯃꯔꯣꯝꯗ ꯍꯥꯏꯔꯗꯤ ꯑꯩꯗꯤ
ꯑꯝ ꯃꯈꯥ ꯇꯥꯎ ꯃꯈꯥ ꯇꯥꯎ
ꯌꯥꯝ ꯏꯪ ꯇꯞꯃꯜꯂꯁꯨ ꯐꯠꯇꯦꯕ ꯍꯪꯕ ꯑꯣ ꯃꯤꯠ ꯔꯦꯟꯖꯇ ꯂꯩꯕ
ꯑꯥ
ꯑꯗꯨꯒ ꯏꯟꯇ꯭ꯔꯣꯕꯣꯠꯁꯨ ꯑꯣꯏꯕ ꯄꯥꯝꯗꯦꯗꯤ ꯈꯔ ꯑꯦꯛꯁꯇ꯭ꯔꯣꯕꯣꯠ ꯑꯣꯏꯕꯀꯣ ꯌꯥꯝꯅꯗꯤ ꯅꯠꯇꯦꯁꯇꯣꯄꯠ ꯌꯥꯝꯅꯗꯤ ꯌꯥꯝꯃꯗꯤ ꯑꯩꯒ ꯍꯩꯅꯗꯦ ꯑꯦꯛꯁꯇ꯭ꯔꯣꯕꯔꯠ ꯌꯥꯝ ꯑꯣꯏꯕꯗ ꯑꯩ ꯍꯩꯅꯗꯦ
ꯑꯥ ꯃꯊꯪ
ꯑꯣꯏꯕꯁꯨ ꯌꯥꯝ ꯊꯤ ꯍꯩꯅꯗꯦ ꯑꯩ ꯑꯩ ꯏꯟꯇ꯭ꯔꯣꯕꯠ ꯑꯣꯏꯔꯄ
ꯅꯪꯒꯤꯁꯦ ꯂꯣꯏ ꯃꯌꯥꯏ ꯋꯥꯏꯔꯞ ꯃꯌꯥꯏ ꯋꯥꯏꯔꯞ ꯂꯣꯏ ꯆꯠꯄꯅꯦꯕ
ꯑꯣꯏ ꯍꯟꯗꯛꯀꯥꯟꯒꯤ ꯌꯥꯅ ꯌꯥꯅꯕ ꯆꯠꯄꯗꯣ
ꯎꯝ ꯅꯪ ꯅꯆꯥꯅꯨꯄꯤ ꯃꯃꯤꯡꯗꯣ ꯃꯌꯥꯏꯕꯤꯊꯣꯂꯨꯒ ꯑꯃ ꯅꯨꯄꯥ ꯅꯨꯄꯤ ꯄꯣꯛꯑꯒꯅ
ꯑꯗꯨ ꯅꯠꯇꯦꯅꯦ ꯀꯆꯨꯡꯗꯨꯨ
ꯍꯥꯏꯔꯣ ꯃꯈꯥ ꯇꯥ
ꯀꯩ ꯇꯥꯅꯤꯡ ꯍꯥꯏꯕꯛ ꯂꯩꯔꯤꯒꯦ
ꯀꯩꯔꯣ ꯂꯣꯏꯔꯕꯣ
ꯂꯣꯏꯔꯦ ꯑꯗꯣ ꯁꯝꯂꯥꯡꯗꯣ ꯑꯣ ꯁꯝ ꯇꯦꯟꯕꯗꯤ ꯑꯩ ꯄꯥꯝꯗꯦ ꯅꯨꯄꯤꯗ
ꯑꯝ
ꯕꯣꯏꯀꯠꯀ ꯇꯧꯕꯗ ꯑꯩꯗꯤ ꯅꯣ ꯑꯩꯗꯤ ꯈꯔ ꯄꯥꯝꯖꯗꯤ ꯑꯗꯨꯝꯕꯗꯤ ꯅꯨꯄꯤ ꯑꯃ ꯑꯣꯏꯔꯒ
ꯑꯥ
ꯑꯗ ꯗ꯭ꯔꯦꯁꯁꯨꯀꯣꯠ ꯗ꯭ꯔꯦꯁꯁꯨ ꯌꯥꯝ ꯀꯣꯠꯄꯗꯤ ꯍꯥꯞꯍꯟꯅꯤꯡꯗꯦ ꯑꯩꯒ ꯈꯪꯅꯔꯗꯤ ꯑꯩꯈꯣ ꯅꯨꯄꯤꯁꯦ
ꯎꯝ
ꯃꯇꯥꯡ ꯃꯇꯝꯅ ꯍꯥꯏꯕ ꯑꯃꯁꯨ ꯂꯩꯕ
ꯑꯥ
ꯑꯗꯨꯒ ꯑꯗꯨꯒꯨꯝꯕꯗꯅ
ꯑꯗꯨꯒ ꯃꯈꯥ ꯇꯥꯎ ꯃꯈꯥ ꯇꯥꯎ
ꯀꯔꯤ ꯃꯈꯥ ꯇꯥꯅ ꯂꯩꯔꯒꯦ ꯂꯣꯏꯔꯦ ꯀꯩꯅꯣ
ꯂꯩꯔꯤ ꯋꯥꯠꯂꯤꯋꯥꯠꯂꯤꯋꯥꯠꯂꯤ
ꯑꯁ ꯀꯔꯤ ꯍꯥꯏꯗꯣꯏꯅꯣꯍꯦ
ꯁꯛꯇꯤ
ꯍꯥ
ꯁꯛꯇꯤ ꯃꯁꯛ
ꯑ ꯁꯛꯇꯤ ꯑꯪ ꯀꯣꯆꯨ ꯍꯪꯉ ꯀꯩ ꯍꯥꯏꯒꯗ꯭ꯔꯥ ꯌꯥꯝ ꯃꯨꯁꯨ ꯄꯥꯝꯗꯦꯀꯣ
ꯎꯝ
ꯌꯥꯝ ꯃꯨꯕꯁꯨ ꯄꯥꯝꯃꯦꯗꯝ
ꯅꯝꯃꯨꯕꯩꯔ ꯅꯝꯃꯨꯕꯩꯔꯣ
ꯑꯁ ꯑꯩꯉꯣꯟꯗ ꯃꯨꯕ ꯍꯥꯏꯔꯗꯤ ꯈꯔ ꯁꯣꯏꯔꯅꯤꯍꯦ ꯅꯪ ꯅꯅꯥꯎꯄꯤꯗꯤ ꯍꯪꯉꯨ ꯑꯩ ꯃꯨꯕꯔꯅ
ꯑꯗꯨꯒ
ꯑꯍ
ꯅꯪꯒꯤꯁꯦ ꯀꯨꯆꯨ ꯀꯨꯆꯨ ꯉꯧꯕ
ꯍꯥ ꯑꯗꯨ ꯑꯗꯨꯒ ꯀꯨꯆꯨ ꯉꯧꯕ ꯑꯗꯒꯤꯅ ꯌꯥꯝ ꯅꯦꯝꯕꯅ ꯇꯕ ꯑꯗꯨꯝ ꯃꯤ ꯑꯃꯒꯤ ꯆꯥꯡꯗꯨꯗ ꯑꯗꯨꯝ ꯆꯠꯄ ꯑꯗꯨꯒꯨꯝꯕꯗꯨꯅ ꯌꯥꯔꯦꯕ ꯏꯃꯨꯡ ꯃꯅꯨꯡ ꯄꯨꯕ ꯍꯩꯇ꯭ꯔꯁꯨ ꯑꯗꯨꯝ ꯌꯥꯔꯦꯕ
ꯑꯦꯦ ꯏꯃꯨꯡ ꯃꯅꯨꯡ ꯄꯨꯕ ꯍꯩꯇꯣꯏꯅꯦ ꯀꯔꯤ
ꯑꯦ ꯅꯪ ꯀꯔꯤꯒꯤ ꯑꯗꯨ ꯍꯥꯏꯗꯕ ꯑꯗꯨꯅꯤꯅꯦ ꯃꯔꯨ
ꯃꯥꯥ ꯄꯥꯕꯨꯡ ꯁꯦꯕꯥ ꯇꯧꯒꯗꯕ ꯅꯨꯄꯤ ꯑꯁꯤꯅꯦ
ꯅꯪ ꯑꯗꯨ ꯀꯩ ꯍꯥꯏꯗꯕ ꯌꯦꯡꯕ ꯍꯩꯔꯣꯏꯅꯦ ꯌꯦꯡꯕ ꯍꯩꯔꯣꯏꯅꯦ ꯕꯤ ꯑꯣꯏꯔꯣꯏꯅꯦ ꯅꯪ
ꯑꯩꯗ
ꯍꯌꯦꯡ ꯋꯥꯏ ꯎꯝ ꯃꯥ ꯅꯨꯄꯤ ꯃꯌꯨꯝ ꯊꯥ ꯑꯃꯃꯨꯛꯇꯪ ꯂꯩꯔꯨꯈꯤꯒꯦꯀꯣꯟ ꯆꯠꯄ ꯁꯣꯏꯔꯣꯏ
ꯈꯪꯗꯦ ꯅꯪꯅ ꯁꯤꯟꯕꯤꯒꯅꯤ ꯍꯥꯏꯕꯅꯦ
ꯄꯁ ꯁꯣꯏꯔꯣꯏ ꯄꯣꯠꯆꯩ ꯌꯣꯝꯃꯒ ꯊꯥꯡꯗꯣꯛꯄ ꯁꯣꯏꯔꯔꯣꯏ
ꯑꯩꯗꯤ ꯑꯗꯨ ꯑꯣꯏꯔꯁꯨ ꯅꯪꯅ ꯁꯦꯝꯕꯤꯗꯣꯏꯅꯤꯅ ꯅꯪꯉꯣꯟꯗ ꯍꯦꯛꯇ ꯗꯤꯃꯥꯟ ꯇꯧꯔ ꯂꯣꯏꯔ ꯅꯨꯄꯤꯗꯣ ꯑꯝꯇ ꯇꯧꯕꯤꯌꯨꯅ
ꯂꯩ ꯏ ꯀꯔꯤꯒꯤ ꯑꯩꯗꯤ ꯑꯗꯨꯗ ꯌꯥꯎꯁꯟꯗꯣꯏꯕ ꯌꯥꯎꯔꯣꯏ
ꯑꯦ ꯅꯪꯅ ꯁꯦꯝꯕꯤꯅꯤ ꯍꯥꯏꯈꯤꯕꯅꯦ ꯅꯪ ꯁꯦꯝꯕꯤꯗꯣꯏꯅꯦ ꯑꯗꯨꯅꯦ
ꯂꯩ ꯂꯩꯇ꯭ꯔꯒꯗꯤ ꯍꯥꯏꯕꯅꯦ ꯂꯩꯔꯤꯗꯨꯗꯕꯨ ꯑꯩ ꯀꯔꯤ ꯁꯦꯝꯗꯣꯏꯕ
ꯑꯗꯨꯅꯦ